ꯑ ꯍ ꯍꯜꯂꯣ ꯑꯠ
ꯀꯩꯗꯧꯔꯤꯅꯣ
ꯀꯔꯤꯁꯨ ꯇꯧꯗꯦ ꯑꯗꯨꯝ ꯂꯩꯔꯦ ꯍꯣꯏ ꯌꯅ ꯂꯩꯌꯦ
ꯑ ꯀꯗꯥꯏ ꯀꯗꯥꯏ ꯌꯨꯝꯗꯤ ꯀꯗꯥꯏꯗꯅꯣ
ꯌ ꯀꯔꯤ ꯍꯥꯏꯅ ꯈꯜ꯭ꯔ ꯇꯪꯗꯦ
ꯀꯩ ꯀꯩ ꯊꯕꯛ ꯐꯅꯔꯤꯒꯦ
ꯈꯪꯗꯦ ꯀꯔꯤ ꯊꯕꯔꯥ ꯑꯗꯨꯝ ꯌꯨꯝꯗ ꯑꯗꯨꯝ ꯊꯕꯛ ꯇꯧꯔꯒ ꯂꯩꯕꯅꯤ ꯌꯨꯝꯒꯤ ꯊꯕꯛ ꯑꯩꯈꯣꯏ ꯅꯨꯕꯤꯒꯤ ꯊꯕꯛ
ꯑꯗꯨꯅ ꯐꯥꯔꯦ ꯑꯩ ꯑꯩꯗꯤ ꯁꯀꯨꯜꯗ ꯁꯀꯨꯜꯗ ꯂꯩꯌꯦ
ꯑꯥ ꯑꯥ ꯐꯅꯦ
ꯁ꯭ꯀꯨꯜꯗ ꯂꯩꯕꯁꯤꯁꯨ ꯇꯝꯗ꯭ꯔꯦ ꯋꯥꯕꯒꯤ
ꯎꯖꯥꯔꯥ ꯅꯠꯇ꯭ꯔꯒ
ꯍꯣꯏ ꯑꯣꯖꯥ ꯑꯣꯏꯔꯤꯌꯦ
ꯑꯥ ꯑꯥ ꯐꯔꯦ ꯑꯗꯨ
ꯑꯉꯥꯡꯁꯤꯡꯕꯨ ꯎꯃꯟꯕꯗꯒꯤ ꯃꯁꯛ ꯐꯥꯎ ꯌꯦꯡꯅꯤꯡꯂꯛꯇ꯭ꯔꯦ ꯑꯉꯥꯡꯁꯤꯡ
ꯑꯉꯥꯡꯁꯤꯡꯕꯨ ꯁꯟꯅꯥꯔꯒ ꯑꯉꯥꯡꯁꯤꯡꯕꯨ ꯑꯥ ꯎꯕꯅ ꯅꯨꯡꯉꯥꯏꯕꯅꯦ ꯍꯦꯟꯅ
ꯌꯥꯝ ꯁꯥꯊꯤ ꯆꯊꯤꯕ ꯑꯉꯥꯡꯁꯨ ꯌꯥꯎꯋꯦ ꯑꯗꯨꯒꯤ
ꯍꯣꯏ ꯍꯣꯏ ꯑꯣꯏꯔꯝꯒꯅꯤ ꯂꯩꯔꯝꯒꯅꯤ ꯍꯧꯖꯤꯛꯀꯥꯟꯒꯤ ꯑꯉꯥꯡꯁꯤꯡꯁꯦ ꯌꯥꯝ ꯁꯥꯊꯤꯕꯅꯤꯅꯀꯣ ꯁꯤꯡꯗꯨ ꯁꯤꯡꯉꯦ ꯁꯥꯊꯤꯕꯁꯨ ꯍꯦꯟꯕ ꯑꯁꯦꯡꯕꯁꯨ ꯍꯦꯟꯕ
ꯍꯣꯏ ꯍꯦꯛ ꯋꯥ ꯉꯥꯡꯕ ꯍꯥꯏꯗ꯭ꯔ ꯈ꯭ꯔꯗꯤ ꯉꯥꯡꯕ ꯍꯩꯇꯕ ꯑꯉꯥꯡ ꯐꯧ ꯁ꯭ꯀꯨꯜ ꯂꯥꯛꯄꯅꯤꯅꯀꯣ
ꯍꯣꯏ
ꯑꯗꯨ ꯑꯣꯏꯔꯁꯨ ꯃꯣꯏꯒꯤ ꯃꯆꯤꯡꯗꯨꯗꯤ ꯑꯩꯈꯣꯏꯗꯒꯤ ꯍꯦꯟꯒꯦ ꯇꯧꯏ
ꯍꯣꯏꯅꯦ ꯑꯗꯨꯝ ꯃꯥꯏ ꯇꯧꯕꯅꯦ ꯍꯧꯖꯤꯛꯀꯥꯟꯒꯤ ꯑꯉꯥꯡꯁꯤꯡꯒꯤ ꯆꯦꯟꯒꯤ ꯌꯥꯝ ꯇꯥꯝꯕꯒꯨꯝꯅꯀꯣ ꯇꯝꯕꯤꯕꯒꯨꯝꯅ ꯌꯥꯝ ꯈꯥꯡꯕ
ꯎꯝ ꯅꯣꯏ ꯌꯨꯝꯗꯤ ꯀꯔꯣꯝꯗꯔꯣ ꯏꯝꯐꯥꯜ ꯔꯣꯝꯗ꯭ꯔꯥ ꯅꯠꯇ꯭ꯔꯒ ꯀꯗꯥꯏ ꯋꯥꯏ ꯑꯣꯏꯕ꯭ꯔꯥ
ꯆꯤꯡꯗ ꯂꯩꯌꯦ
ꯑꯥꯎ
ꯑꯥ ꯁꯦꯡꯗ
ꯑꯗꯨꯗꯤ ꯑꯩꯁꯨ ꯆꯤꯡꯗꯒꯤꯅꯤꯗ
ꯑ ꯂꯩꯕꯅ ꯍꯦꯟꯅ ꯐꯩ ꯍꯧꯖꯤꯛ ꯎꯝ
ꯀꯔꯤ ꯂꯥꯟ ꯃꯥꯒꯔꯤ ꯀꯔꯤ ꯂꯥꯛꯑꯁꯦ
ꯃꯔꯥꯛ ꯃꯔꯥꯛꯇ ꯑꯗꯨꯝ ꯂꯧ ꯆꯠꯂꯦ ꯃꯔ ꯑꯗꯨꯝ ꯊꯕꯥꯛ ꯌꯨꯝꯒꯤ ꯊꯕꯛ ꯑꯗꯨꯝ ꯁꯧꯔꯒ ꯐꯤ ꯁꯥꯔꯒ ꯂꯩꯕꯅꯤ
ꯑꯣ ꯑꯈꯣꯏ ꯑꯈꯣꯏ ꯏꯊꯟꯗꯅ ꯑꯩꯈꯣꯏꯒꯤ ꯊꯕꯛ ꯇꯧꯕꯁꯤꯗꯤ ꯐꯥꯏ ꯅꯤꯡꯇꯝꯅ ꯇꯧꯕ ꯌꯥꯏꯌꯦꯕ ꯉꯁꯤ ꯆꯠꯅꯤꯡꯗ꯭ꯔꯦ ꯍꯥꯏꯔꯗꯤ ꯑꯗꯨꯝ ꯂꯦꯛ ꯂꯣꯜ ꯂꯩꯕ ꯆꯠꯅꯤꯡꯉꯦ ꯍꯥꯏꯔꯗꯤ ꯑꯃꯨꯛ ꯆꯠꯄ
ꯍꯣꯏ ꯁꯥꯔꯒꯥꯔꯒꯤ ꯁꯠ ꯀꯥꯔꯒꯤ ꯊꯕꯛ ꯇꯧꯕꯁꯨ ꯃꯤ ꯃꯈꯥꯒꯗ ꯂꯩꯕꯅꯤꯅꯀꯣ
ꯑꯥ
ꯅꯤꯡ ꯇꯝꯕ ꯐꯪꯗꯕꯅꯦ ꯆꯨꯝꯃꯦ ꯅꯪ ꯍꯥꯏꯕꯗꯣ
ꯂꯧ ꯁꯨꯔꯒ ꯑꯃꯨꯛ ꯂꯩꯔꯁꯤꯔꯥꯟ ꯈꯜꯂ ꯂꯩꯕꯅꯤ
ꯅꯪꯅ ꯍꯧꯖꯤꯛ ꯅꯪ ꯍꯧꯖꯤꯛ ꯍꯧꯖꯤꯛ ꯎꯝ ꯅꯪ ꯅꯪꯒꯤ ꯊꯕꯥꯛꯅ ꯍꯦꯟꯅ ꯐꯩ ꯎꯄꯥꯏ ꯂꯩꯇꯕꯒꯤꯅꯦ ꯑꯩꯈꯣꯏꯗꯤ
ꯄꯥꯏ ꯒꯤ ꯇꯧꯔꯤꯅꯦ ꯑꯩꯁꯨ ꯄꯩꯁꯥ ꯌꯥꯝꯗꯕ ꯋꯥꯁꯨ ꯋꯥꯕ ꯑꯁ
ꯀꯌꯥ ꯀꯌꯥꯗꯤ ꯆꯥꯕ꯭ꯔꯣ
ꯑꯁ ꯌꯥꯝꯗꯦꯗ ꯈꯤꯇꯪꯅꯦ ꯍꯥꯏꯕ ꯐꯥꯎ ꯏꯀꯥꯏꯕꯅꯤ
ꯊꯥꯗ ꯈꯤꯇꯪ ꯑꯣꯏꯔꯁꯨ ꯂꯥꯛꯄ ꯃꯐꯝ ꯂꯩꯕꯗꯤ ꯐꯕꯅꯦ
ꯑꯩꯈꯣꯏꯅ ꯂꯥꯛꯑꯁꯨ ꯀꯩꯅꯣꯗ ꯑꯩꯈꯣꯏ ꯈꯨꯟꯗꯗꯤ ꯂꯩꯇꯕꯅꯤꯅꯀꯣ ꯌꯨꯝꯒꯤ ꯑꯃꯨꯛ ꯄꯤꯕ ꯃꯩꯒꯤ ꯏꯁꯤꯡ ꯁꯤꯡꯒꯤ ꯑꯗꯨ ꯂꯣꯏ ꯀꯛꯈ꯭ꯔꯗꯤ ꯂꯩꯇꯦꯕ ꯁꯤꯖꯤꯟꯅꯅꯤꯡꯉꯥꯏ
ꯑꯗꯨꯅꯤ
ꯑꯗꯨꯗꯤ ꯌꯨꯝ ꯂꯩꯔꯒ
ꯀꯟ
ꯂꯧ ꯁꯨꯔꯒ ꯅꯨꯡꯉ ꯥꯏꯅ ꯂꯩꯥꯏꯔꯨꯁꯤꯔ ꯈꯜꯂꯕꯅꯤ
ꯇꯥꯕꯗꯤ ꯌꯥꯝꯅ ꯅꯨꯡꯉꯥꯏꯌꯦ ꯑꯗꯨꯕꯨ ꯑꯁ ꯆꯤꯡꯗ ꯂꯩꯕꯗꯤ ꯆꯤꯡꯗꯅꯤꯗꯅ
ꯆꯤꯡꯗꯤ ꯆꯤꯡꯅꯤꯗꯅ
ꯏꯁꯥ ꯐꯕꯅꯦ ꯆꯤꯡꯗ ꯂꯩꯕꯅ ꯂꯩꯔꯨꯔꯁꯦꯅ ꯈꯜꯂꯒ ꯂꯩꯔꯕꯅꯦ
ꯐ꯭ꯔꯦꯁꯇꯤ ꯇꯧꯋꯦ
ꯑꯥꯎ
ꯆꯤꯡꯗ ꯃꯤ ꯑꯦ ꯂꯩꯕ ꯃꯤꯅ ꯍꯥ ꯃꯄꯥꯟ ꯆꯥꯅꯤꯡꯕ ꯃꯄꯥꯟꯗ ꯂꯩꯕ ꯃꯤꯅ ꯆꯤꯡꯗ ꯂꯥꯛꯅꯤꯡꯕ
ꯑꯩꯈꯣꯏꯅ ꯆꯠꯅꯤꯡ ꯆꯠꯅꯤꯡꯕ ꯂꯩꯅꯤꯡ ꯂꯩꯅꯤꯡꯕ ꯃꯐꯝꯗ ꯑꯗꯨꯝ ꯆꯍꯤ ꯂꯣꯏꯗ꯭ꯔꯁꯨ ꯆꯠꯄ ꯌꯥꯕ ꯑꯣꯏꯔꯗꯤ ꯐꯥꯒꯗꯕ
ꯎꯝ ꯍꯣꯏ ꯍꯣꯏ
ꯅꯠꯇꯕꯅꯤꯅ ꯎꯄꯥꯏ ꯂꯩꯇ꯭ꯔꯦ
ꯁꯔ ꯁꯔꯀꯥꯔꯒꯤ ꯊꯕꯛ ꯇꯧꯕꯗꯤ ꯑꯗꯨꯃꯥꯏꯅ ꯇꯧꯋꯦ
ꯍꯧꯖꯤꯛꯇꯤ ꯂꯧ ꯁꯨꯕ ꯁꯨ ꯅꯨꯡꯉꯥꯏꯔ ꯑꯣ ꯆꯤꯡꯗ ꯂꯩꯕꯁꯨ ꯅꯨꯡꯉꯥꯏꯔꯝꯅꯤ ꯂꯧꯒꯤ ꯄꯣꯊꯣꯛ ꯑꯃꯨꯛ ꯑꯍꯥꯎ ꯑꯍꯥꯎꯕ ꯊꯣꯛꯂꯛꯑꯅꯤ
ꯍꯣꯏ ꯍꯧꯖꯤꯛ ꯀꯥꯟꯗꯤ ꯅꯨꯡꯉꯥꯏꯈ꯭ꯔꯦ
ꯑꯣ
ꯏꯟꯁꯥꯡ ꯅꯥꯄꯤ ꯑꯅꯥꯎ ꯑꯅꯥꯎꯕ ꯂꯥꯛꯄꯅꯤꯅꯀꯣ ꯊꯣꯛꯄꯅꯤꯅꯀꯣ
ꯎꯝ
ꯃꯩꯇꯩꯂꯣꯟꯁꯨ ꯉꯥꯡꯕ ꯍꯥꯏꯇꯦ
ꯑꯩꯁꯨ ꯍꯥꯏꯗꯦꯗ ꯉꯥꯡꯕ ꯍꯩꯇꯦ ꯍꯥꯏꯇ꯭ꯔꯥ ꯀꯥꯟꯁꯤꯗ ꯆꯍꯤ ꯃꯔꯤ ꯃꯉꯥꯃꯨꯛ ꯉꯥꯡꯖꯕꯤ ꯂꯩꯔꯕꯅꯤꯅ
ꯎꯝ ꯑꯉꯥꯡꯁꯤꯡ ꯑꯉꯥꯡꯁꯤꯡꯕꯨ ꯂꯥꯏꯔꯤꯛ ꯇꯝꯕꯒꯨꯝꯕꯅꯤ
ꯈꯪ ꯅꯍꯥꯟ ꯁ꯭ꯀꯨꯜ ꯀꯥꯕ ꯃꯇꯝꯗ ꯈꯤꯇꯪ ꯈꯪꯕꯤꯕ ꯑꯗꯨꯅ ꯑꯗꯨꯝ ꯁꯤꯖꯤꯟꯅꯔꯒ ꯂꯩꯔꯕꯗꯤ
ꯑꯥ ꯑꯗꯨꯅꯦ
ꯌꯥꯝ ꯅꯨꯡꯉꯥꯏꯕ꯭ꯔꯣ ꯁꯤ ꯒꯦꯝꯁꯦ ꯅꯪ ꯁꯥꯟꯅꯕꯗꯣ
ꯈꯪꯗꯦꯗ ꯅꯨꯡꯉꯥꯏꯕ꯭ꯔꯥ ꯅꯨꯡꯉꯥꯏꯇꯕ꯭ꯔꯥ ꯈꯟꯗꯦ ꯒ꯭ꯌꯥꯟ ꯃꯟ ꯇꯥꯗꯦ ꯑꯅꯧꯕꯅꯦ
ꯀꯣꯜꯗꯤ ꯇꯧꯔꯛꯑꯣ ꯍꯥꯏꯕ ꯀꯣ ꯇꯧꯔꯗꯤ ꯑꯗꯨꯝ ꯆꯠꯇꯦꯅꯦ ꯁꯤ ꯒꯦꯝꯁꯦ ꯀꯔꯤꯔꯣ ꯅꯣꯏꯁꯨ ꯑꯗꯨꯃꯥꯏ ꯇꯧꯕ꯭ꯔꯥ
ꯈꯪꯗꯦ ꯀꯃꯥꯏꯟ ꯇꯧꯕ꯭ꯔꯥ ꯑꯩꯗꯤ ꯀꯩꯅꯣꯗ ꯅꯨꯡꯗꯥꯡꯒꯨꯝꯕꯗꯗꯤ ꯏꯃꯥꯟꯅꯕꯤ ꯈꯔꯒꯗꯤ ꯁꯥꯟꯅꯩ ꯑꯗꯨꯕꯨ ꯄꯥꯛ ꯀꯥ ꯍꯦꯟꯅ ꯁꯥꯟꯅꯗꯦꯕ ꯍꯥꯏꯗꯤ
ꯎꯝ ꯍꯣꯏ ꯍꯣꯏ ꯃꯇꯝ ꯂꯩꯔꯝꯔꯣꯏ
ꯃꯇꯝ ꯃꯇꯝꯁꯨ ꯂꯩꯇꯦ ꯑꯉꯥꯡꯁꯤꯡꯁꯤꯅ ꯌꯥꯏ ꯌꯥꯏ ꯌꯥꯏ ꯑꯗꯨꯝ ꯂꯥꯎꯔ ꯂꯩ ꯑꯗꯨꯒꯤ ꯁ꯭ꯀꯨꯜ ꯆꯠꯂꯒ ꯍꯜꯂꯛꯑꯗꯤ ꯑꯃꯨꯛ ꯇ꯭ꯨꯁꯟꯂꯥꯛꯑꯅꯤ ꯇꯨꯡ ꯂꯣꯏꯗꯤ ꯃꯝꯁꯤꯜꯂꯛꯈ꯭ꯔꯗꯤ ꯑꯩꯈꯣꯏꯗꯤ ꯋꯥꯕꯅꯤꯅ ꯑꯃꯨꯛ ꯄꯣꯊꯥꯅꯤꯡꯈ꯭ꯔꯦꯕ
ꯍꯣꯏ ꯑꯉꯥꯡꯕꯨ ꯌꯦꯡꯁꯤꯕꯗꯤ ꯋꯥꯕꯅꯤ ꯌꯨꯝꯗ ꯐꯥꯎꯕ ꯑꯉꯥꯡ ꯑꯃ ꯑꯅꯤ ꯑꯃ ꯌꯦꯡꯁꯤꯟꯕ ꯐꯥꯎꯕ ꯋꯥꯏ
ꯎꯝ ꯑꯗꯨ ꯑꯍꯤꯡꯗ ꯐꯥꯎ ꯅꯤꯡꯊꯤꯅ ꯄꯣꯊꯥꯕ ꯐꯪꯗꯦ ꯑꯉꯥꯡ ꯑꯃꯨꯛ ꯏꯅꯥꯎꯅꯨꯄꯤꯅ ꯍꯥꯟꯅ ꯌꯨꯝ ꯄꯥꯟꯕꯅꯤꯅ ꯏꯅꯥꯎꯅꯨꯄꯤꯒꯤ ꯃꯆꯥꯒ ꯂꯩꯕꯅꯦꯕ
ꯑꯣ ꯑꯣ
ꯑꯗꯨꯒꯤ ꯑꯃꯨꯛ ꯃꯝꯈ꯭ꯔꯗꯤ ꯃꯥꯒ ꯑꯃꯨꯛ ꯀꯩꯅꯣ ꯇꯧꯔꯅꯤ ꯑꯗꯨꯒꯤ ꯐꯤ ꯂꯩꯕ ꯐꯪꯗ
ꯍꯧꯖꯤꯛꯀꯥꯟꯗꯤ ꯃꯁꯦ ꯌꯨꯝ ꯄꯥꯟꯗ꯭ꯔꯤꯉꯩꯗ ꯃꯅꯥꯎ ꯅꯨꯄꯤꯅ ꯃꯅꯥꯎ ꯅꯨꯄꯥꯅꯅꯥ ꯌꯨꯝ ꯄꯥꯟꯕ
ꯑꯗꯨ ꯑꯗꯨꯒꯤ ꯃꯇꯝ ꯂꯣꯏꯅ ꯃꯥꯥꯟꯅꯩ
ꯑꯩꯈꯣꯏꯒꯤꯁꯨ ꯃꯇꯝꯅ ꯄꯨꯔꯛꯀꯅꯤ
ꯍꯥ
ꯃꯠꯇ ꯑꯃ ꯉꯥꯏ ꯍꯥꯏꯔꯤꯁ ꯐꯣꯏꯁꯨ
ꯍꯥꯟꯅ ꯍꯥꯟꯅ ꯌꯨꯝ ꯄꯒꯤ ꯍꯧꯖꯤꯛ ꯏꯅꯥꯎꯅꯨꯄꯤ ꯌꯨꯝ ꯄꯥꯟꯕꯁꯦ ꯑꯩꯅ ꯐꯥꯔꯁꯅꯦꯕ ꯑꯗꯨꯒ ꯁꯦꯀꯦꯟ ꯊꯥꯔꯠꯀꯤꯅꯦꯕ ꯊꯥꯔꯠꯀꯤ ꯃꯤꯗꯨꯅꯦꯕ ꯄꯥꯝꯕꯁꯦ
ꯑꯥ
ꯑꯁ ꯃꯥꯗꯤ ꯍꯧꯖꯤꯛ ꯏꯆꯦ ꯑꯣꯜꯂꯒ ꯂꯩꯔꯕꯅꯤ
ꯍꯣꯏ ꯑꯗꯨ ꯀꯃꯥꯏꯅ ꯇꯧꯔꯝꯒꯅꯤ ꯌꯨꯝ ꯄꯥꯟꯕꯅꯤꯅꯀꯣ ꯎꯄꯥꯏ ꯂꯩꯇꯦꯅ ꯑꯍꯥꯟ ꯑꯍꯥꯟ ꯁꯥꯔꯛꯑꯒꯅꯤ
ꯎꯝ ꯑꯁ ꯌꯨꯝꯒꯨꯝꯕ ꯂꯥꯛꯑꯗꯤ ꯑꯩꯈꯣꯏꯕꯨ ꯃꯥꯅ ꯑꯗꯨꯝ ꯆꯩꯔꯒ ꯂꯩꯒꯅꯤ ꯑꯍꯟ ꯁꯥꯔꯒ
ꯑꯥ
ꯎꯝ ꯃꯆꯤꯟꯁꯨ ꯈꯔ ꯀꯟꯕꯅꯤꯅꯀꯣ ꯃꯆꯦꯁꯤꯡꯕꯨ ꯑꯗꯨꯝ ꯆꯩꯔꯒ ꯂꯩꯒꯅꯤ
ꯍ ꯑꯉꯥꯡꯁꯤꯡꯅ ꯑꯍꯟ ꯑꯣꯏ ꯑꯍꯟ ꯑꯍꯥꯟ ꯁꯥꯕ ꯃꯇꯝꯅꯦ ꯍꯧꯖꯤꯛ ꯀꯥꯟꯁꯩ
ꯎꯝ ꯅꯣꯏ ꯏꯃꯨꯡꯗꯤ ꯃꯤ ꯀꯌꯥ ꯂꯩꯕ꯭ꯔꯣ
ꯃꯤ ꯌꯥꯝꯃꯦ ꯍꯣꯏꯁꯨ ꯅꯨꯄꯤ ꯑꯍꯨꯝ ꯅꯨꯄꯥ ꯑꯍꯨꯝ ꯏꯃꯥ ꯏꯄꯥ
ꯐꯔ ꯑꯩꯈꯣꯏꯗꯤ ꯅꯨꯄꯥ ꯂꯩꯇꯦ
ꯑꯦ ꯑꯣ
ꯂꯩꯁꯥꯕꯤ ꯈꯛꯇꯅꯦ ꯂꯩꯁꯥꯕꯤ ꯃꯉꯥ
ꯑꯣ ꯈꯋꯥ ꯄꯅꯦ ꯂꯩꯁꯥꯕꯤ ꯑꯃꯅ ꯌꯥꯝ ꯅꯨꯡꯉꯥꯏꯕꯅꯦ ꯅꯨꯡꯉꯥꯏꯊꯣꯛꯎ
ꯌꯨꯝ ꯂꯣꯏ ꯄꯥꯟꯊꯣꯛꯈ꯭ꯔꯗꯤ ꯌꯨꯝ ꯄꯥꯜꯂꯔꯣꯏꯁꯤꯔꯥ ꯂꯩꯔꯕꯅꯤ
ꯑꯗꯨꯃꯥꯏꯅꯗꯤ ꯍꯥꯏꯅꯨꯗ
ꯄꯥꯗꯁꯤ ꯇꯜꯂꯦꯅꯦ
ꯅꯨꯄꯥꯁꯤꯡꯅꯁꯨ ꯌꯥꯔꯣꯏ
ꯄꯨꯔꯒ
ꯎꯝ
ꯋꯥꯕꯨꯗ ꯎꯔꯒ ꯋꯥ
ꯑ ꯍꯣꯏ ꯍꯣꯏ ꯑꯗꯨꯅꯦ ꯁꯦꯡꯉꯦ
ꯐꯖꯕ ꯃꯐꯝꯗ ꯄꯥꯟꯕꯥꯟꯗꯗꯤ ꯐꯥꯕꯀꯣ
ꯍꯣꯏ
ꯑꯗꯣ ꯑꯩꯈꯣꯏ
ꯑ
ꯌꯨꯝꯗ ꯂꯥꯛꯑꯒ ꯀ ꯀꯞꯂꯒ ꯂꯩꯒꯗꯕ
ꯑꯣ ꯑꯣ ꯑꯗꯨꯅꯦ ꯍꯧꯖꯤꯛꯀꯥꯟꯒꯤ ꯅꯨꯄꯥꯁꯤꯡꯗꯤ ꯉꯥꯎꯁꯤꯟꯅꯕ ꯈꯛꯇꯀꯣ
ꯎꯝ
ꯊꯥꯕ ꯅꯨꯄꯥꯁꯨ ꯊꯤꯕ ꯐꯪꯅꯤꯉꯥꯏ ꯌꯥꯝ
ꯍꯣꯏ
ꯏꯆ ꯍ ꯀꯔꯤ ꯍꯥꯏꯦꯕ